ꯍꯦꯜꯂꯣ
ꯍꯜꯂꯣ
ꯏꯟꯁꯥꯡ ꯊꯣꯡꯉ
ꯍꯥ
ꯑꯁꯃꯤ
ꯍꯜꯂꯣ
ꯀꯔꯤ ꯇꯧꯕꯅꯣ ꯇꯥꯏ ꯇꯥꯏ ꯇꯥꯏ ꯅꯪ ꯀꯔꯤ ꯇꯧꯔꯤ ꯅꯪ
ꯇꯧꯗꯦ
ꯑ
ꯑꯦꯁꯤ ꯇꯕꯗꯦ
ꯇꯧꯗꯦ ꯑ ꯆꯥꯛꯀꯤ
ꯆꯔꯦ
ꯆꯥꯛꯆꯥꯥꯔꯔꯕꯕꯥ
ꯆꯥꯔꯦꯕ
ꯀꯔꯤ
ꯅꯪꯗꯤ ꯑꯥ
ꯑꯩꯗꯤ ꯀꯟꯅ ꯊꯧꯔꯤꯌꯦ ꯑꯩꯈꯣꯏꯗꯤ ꯄꯥꯈꯪꯅꯤꯅ ꯈꯔ ꯊꯦꯡꯅ ꯆꯥꯈꯤ ꯇꯦ
ꯐ
ꯑꯦꯁꯥ ꯆꯥ ꯀꯔꯤ ꯑꯦꯁꯥ ꯆꯥ
ꯏꯔꯣꯟꯕ ꯏꯔꯣꯟꯕ ꯏꯔꯣꯟꯕ ꯅꯪꯒꯤ ꯍ ꯅꯨꯡꯉꯥꯏꯇꯕ ꯃꯥꯜꯗꯤꯦ
ꯑꯦꯁ ꯑꯦ ꯋꯥꯏ ꯐꯥꯏ
ꯏꯔꯣꯟꯕ
ꯅꯦꯗꯝꯅꯤꯗ ꯑ ꯏꯔꯝꯕ ꯀꯥ ꯀꯔꯤꯅꯣ
ꯀꯔꯥ ꯑꯃꯗ ꯀꯥꯡꯉꯧ ꯑꯗꯨ ꯅꯪꯗꯨ ꯐꯪꯉ ꯂꯩꯕ ꯑꯗꯨꯗꯤ ꯑꯗꯨꯁꯨ ꯍꯥꯏ ꯅꯟꯁꯨ ꯀꯟꯅꯅꯨ ꯍꯒꯦ
ꯀꯔꯤ
ꯀꯔꯤ
ꯑꯗꯣ ꯀꯩꯅꯣꯅꯦ
ꯑꯥ
ꯂꯩꯗꯅ
ꯑ ꯑ ꯀꯔꯤ ꯑꯗꯨꯗꯣ ꯌꯥꯗꯦ ꯍꯥꯏꯕꯝ
ꯑꯗꯨꯅꯤꯅ ꯐꯨꯠꯕꯣꯜꯒꯤ ꯇꯧꯔꯤꯁꯤꯅ
ꯍꯣꯏ ꯑꯗꯨ ꯌꯥꯗꯕꯅꯤ
ꯅꯪ ꯀꯔꯝꯕ ꯇꯤꯝ ꯁꯄꯣꯔꯠ ꯇꯧꯒꯦ
ꯎꯝ ꯅꯪ ꯍꯅ ꯍꯥꯏꯔ ꯋꯥ
ꯑ ꯔꯦꯅꯣ ꯂꯤꯁꯥ ꯈꯣꯏꯅ ꯍꯥꯏꯗꯔꯒ ꯀꯃꯥꯏꯅ ꯖꯨꯡꯀꯨ ꯈꯣꯏꯅ ꯍꯟ ꯗꯔꯣ ꯑꯩꯈꯣꯏꯗꯤ ꯄꯖꯠ
ꯑꯣ
ꯅ ꯌꯥꯝꯁꯤ ꯄꯅꯤꯅꯦ
ꯑꯩꯗꯤ ꯃꯦꯁꯤꯅꯦ ꯍ ꯎꯝ ꯎꯝ
ꯍꯗꯤꯅꯤ ꯍꯦ ꯕꯤꯔꯥꯅꯤ
ꯍꯥ
ꯂꯩꯔꯅꯦ ꯑꯩꯈꯣꯏꯗꯤ ꯑꯩꯗꯤ ꯁꯅꯥꯕꯨ ꯁꯞꯄꯣꯔꯠ ꯇꯧꯋꯤꯅꯦ ꯑꯩꯒꯤꯗꯃꯛꯇꯤ ꯍꯣꯏꯗ ꯑꯥꯔꯖꯦꯟꯇꯤꯅꯥ ꯀ ꯐꯦ ꯔꯣꯅꯥꯜꯗꯣꯅꯦ
ꯎꯝ ꯍꯣꯏ ꯍꯣꯏ ꯃꯤ ꯃꯤꯒꯤ ꯑꯄꯥꯝꯕꯅꯤꯗ ꯀꯩꯁꯨ ꯀꯥꯏꯗꯦ ꯑꯥ ꯃꯤ ꯃꯤꯒꯤ ꯑꯄꯥꯝꯕꯅꯦ ꯑꯗꯨꯕꯨꯗꯤ
ꯍꯣꯏ ꯍꯣꯏ ꯑꯗꯨꯗ ꯅꯪꯕꯕꯥ
ꯀꯥꯎꯍꯤ
ꯀꯦꯟ ꯌꯨ ꯀꯦꯟ ꯌꯨ ꯄ꯭ꯂꯦ ꯐꯤ ꯀꯣꯜ ꯎ ꯍꯥꯏꯕꯤꯅꯦꯁ ꯇꯝꯁꯦ
ꯅꯀ ꯎꯝ ꯎꯝ
ꯌꯁꯨꯂ ꯇ ꯄ꯭ꯂꯦ ꯐꯨꯠꯕꯣꯜ ꯌꯥ
ꯑ ꯑꯩ ꯑꯗꯨꯒꯤ ꯄ꯭ꯔꯣꯐꯦꯁꯟꯗ ꯆꯠꯇꯌꯦ ꯑꯥ
ꯑꯩꯈꯣꯏꯗꯤ ꯄ꯭ꯂꯦꯒ꯭ꯔꯥꯎꯟꯗ ꯆꯪꯈꯤꯕꯁꯤ ꯏꯁ ꯀꯗꯥꯏ ꯁꯤꯒꯤ ꯃꯤꯅ
ꯑꯥ
ꯁꯔꯨꯒꯅꯤ ꯃꯦꯁꯤ ꯁꯔꯨꯛ ꯇꯨ ꯇꯔꯨꯛ ꯀ
ꯍꯣꯏꯗ ꯅꯪ ꯃꯦꯉꯥꯡ ꯃꯃꯣꯁꯨ ꯑꯗꯨꯝ ꯔꯅ ꯑꯗꯨ ꯀ ꯆꯥꯅꯤ ꯑꯩꯈꯣꯏꯗꯤ ꯃꯇꯝ ꯅꯥꯏꯕ ꯑꯗꯨꯒꯤꯅꯦ
ꯅꯣꯏ ꯅꯪꯁꯦ ꯇꯥꯃꯤ ꯂꯩꯕ ꯃꯤ ꯃꯥꯜꯂꯦ
ꯑꯩꯕꯅꯦꯗ ꯏꯕꯅꯦ
ꯇꯃꯤ ꯂꯩꯗꯣ ꯑꯅꯦ
ꯑ
ꯌꯦꯁ ꯑꯩꯈꯣꯏ ꯁꯟ ꯀꯥꯔꯕꯅꯤꯅ ꯇꯝꯃꯤ ꯍꯤꯡꯗꯤ ꯊꯕꯗ
ꯎꯝ
ꯑꯩꯗꯤ ꯀꯅꯥ ꯁꯞꯄꯣꯔꯠ ꯇꯧꯏꯤꯅꯦ
ꯉꯁꯤ ꯀꯅꯥ ꯀꯅꯥ ꯁꯥꯟꯅꯕ꯭ꯔꯣ
ꯑ ꯉꯁꯤ ꯅꯣꯔꯋꯦꯒ ꯀꯣꯇꯦꯗꯤ ꯑ ꯋꯥꯔꯤꯔꯤ ꯑꯦ ꯁꯅꯥ
ꯑ ꯑꯩꯗꯤ ꯅꯔꯋꯦ
ꯊꯣꯛꯒꯦꯕ
ꯑ ꯏꯗꯤ ꯍꯂꯅꯦ
ꯑ ꯑꯩꯗꯤꯔꯤ ꯇꯧꯒꯦ ꯀ
ꯀꯅꯥꯅ ꯉꯝꯕ꯭ꯔꯥ ꯌꯦꯡꯉꯁꯦ
ꯄꯩꯁꯥ ꯊ ꯅꯁꯦ ꯅꯪꯗꯤ ꯑꯩ ꯕꯦꯠꯇꯤꯡ ꯇꯧꯁꯤꯔꯣꯕ
ꯅ ꯅ ꯂꯨꯄꯥ ꯆꯔꯥ ꯍꯧꯥꯎꯖꯤ ꯌꯥꯎ
ꯊꯕꯛ ꯃꯤꯅꯦꯁꯦ
ꯑꯗꯨꯒꯨꯝꯕꯗꯣ ꯄꯟꯒꯅꯨꯗꯤ ꯍꯥꯏꯕꯅꯦ ꯑꯣ ꯎꯝ
ꯉꯁꯤ ꯖꯄꯥꯟꯁꯨ ꯊꯣꯛ ꯀꯅꯦ
ꯎꯥꯏꯇꯣꯏ ꯑꯗꯨꯗ
ꯅꯨꯡꯉꯥꯏ ꯆꯄꯥꯡꯕꯣꯏꯁꯨ ꯊꯣꯛꯈ꯭ꯔꯦ ꯑꯗꯨꯕꯨ ꯀꯞꯅꯤꯁꯦ ꯇꯥꯕ ꯉꯝꯗꯦ ꯑꯗꯣ ꯊꯣꯛꯄ ꯃꯇꯝ ꯤ ꯃꯦꯁꯤꯖꯁꯨ ꯊꯣꯛꯈ꯭ꯔꯅꯤꯗ ꯑꯩꯅ ꯈꯪꯉ ꯗ ꯀꯦꯕꯤꯔꯣꯗ ꯀꯥꯍꯟꯈ꯭ꯔꯦꯅꯦ
ꯍꯣꯏꯅꯦ ꯀꯥꯒꯦꯔ ꯀꯟꯒꯦꯔ ꯀꯥꯏꯒꯦ ꯍꯣꯏ ꯋꯥꯔꯜ ꯀꯞ ꯑꯃ ꯉꯝꯈ꯭ꯔꯕꯅꯤꯅ ꯀꯩꯁꯨ ꯀꯥꯏꯗꯦ
ꯑꯦ
ꯑꯣ ꯀꯞ ꯉꯝꯈ꯭ꯔꯕꯅꯤꯅ ꯀꯥꯏꯇꯦ
ꯑ
ꯎꯝ ꯎꯝ
ꯉꯝꯗꯕ ꯌꯥꯗꯦ ꯑꯩꯈꯣꯏ ꯋꯥꯔꯜ ꯀꯞ ꯀꯥꯗ꯭ꯔꯦꯗꯤ ꯃꯤꯅ ꯎꯁꯤꯠꯇꯦꯕ
ꯑꯗꯨꯅꯦ ꯆꯨꯝꯃꯦ ꯑꯗꯨꯕꯨꯗꯤ
ꯥꯟꯅ ꯁꯨꯡꯉꯛꯑꯦ ꯃꯤꯁꯤꯅꯦ ꯑꯗꯨ ꯀꯔꯤ ꯀꯔꯤ ꯂꯣꯟꯗꯤ ꯉꯥꯡ ꯈꯪꯕ ꯍꯥꯏꯕ꯭ꯔꯣ
ꯑꯩꯦ ꯃꯩꯇꯩ ꯂꯣꯟꯗ ꯏꯪꯂꯤꯁ
ꯑꯠꯇꯣ
ꯑꯩꯈꯣꯏ ꯂꯣꯟꯒ
ꯀꯔꯤꯅꯣ ꯑꯗꯨꯅꯤꯅ ꯃ ꯂꯂꯣꯟꯗ
ꯎꯝ ꯀꯔꯤꯔꯣꯈꯣꯏ ꯂꯣꯅꯦ ꯍꯥꯏꯕꯗꯤ
ꯇꯔꯨꯛ ꯍꯥꯏ ꯑꯣ ꯂꯩꯌꯦꯅ ꯑꯩꯗꯤ ꯃꯩꯇꯩꯂꯣꯟ ꯍꯥꯏꯌꯦ ꯏꯪꯂꯤꯁ ꯍꯥꯏꯔꯦ ꯔ ꯍ ꯑꯦꯗꯤ ꯃꯔꯤ ꯁꯨ ꯀꯕꯥꯥꯛ ꯀꯕꯥ ꯂꯣ ꯐꯣꯟꯕ ꯍꯥꯏꯌꯦ
ꯎꯝ ꯀꯔꯝꯕ ꯃꯔꯤꯉꯣ
ꯀꯕꯥꯛ ꯀꯕꯥꯛ ꯂꯣꯟꯕ ꯍꯥꯏꯌꯦ ꯍꯥꯏꯕꯅꯦ
ꯑꯗꯨ ꯀꯔꯝꯕꯅꯣ ꯍꯥꯏꯕ ꯃꯔꯤꯡꯁꯨ ꯂꯩꯅ ꯃꯣꯏ ꯍꯪ ꯀꯥꯝꯃꯦꯒꯨꯝꯕ ꯎꯝ ꯎꯝ
ꯌꯥꯡ ꯀꯣꯃꯦ
ꯑꯗꯨꯗꯤ ꯂꯩꯕꯒꯨꯝ ꯑꯗꯨꯗꯤ ꯂꯩꯇꯕꯒꯨꯝ ꯇꯥꯏꯅꯦ ꯑꯗꯨꯗꯤ ꯌꯥꯒꯣ ꯃꯦꯗꯤꯔꯥꯏꯇ
ꯗꯤ
ꯩꯇ
ꯌꯥꯪꯒꯝꯃꯦ ꯍꯥꯏꯕꯅꯦ ꯃꯤꯅ
ꯄꯨꯅ ꯇꯔꯥꯕꯁꯦ
ꯇꯗꯗꯦꯍꯦ ꯅꯪꯒ
ꯍꯥꯥ ꯑꯥ
ꯑꯗꯨꯗꯤ ꯂꯩꯌꯦ
ꯍ ꯍꯣꯏ ꯍꯣꯏ ꯍꯦꯡꯒꯏꯒꯤ ꯃꯤꯅꯤꯅꯦ ꯑꯩꯈꯣꯏ ꯀꯣꯏꯁꯦ
ꯑꯪ
ꯀꯔꯤ ꯍꯥꯏꯅ ꯕ꯭ꯔꯣ
ꯑꯩꯈꯣꯏꯗꯤ ꯃꯩꯇꯩꯂꯣꯟ ꯑꯥꯡꯕ ꯍꯥꯏꯔꯀꯥꯟꯗ ꯂꯩ ꯂꯩꯔꯒ ꯏꯃꯥꯟꯅꯕ ꯑꯩꯈꯣꯏ ꯇꯤ ꯏꯟꯅꯔꯛꯄ
ꯑꯥ
ꯂꯧꯈꯤꯕꯅꯦꯕ
ꯑꯗꯨꯗꯣ ꯑꯗꯨꯗꯣ ꯄꯟꯕ ꯌꯥꯗꯦ ꯍꯥꯏꯕꯅꯦ
ꯑꯣ ꯑꯠꯆꯥ ꯑꯠꯆꯥ
ꯅꯪ ꯀꯔꯤ ꯇꯥꯥꯟ꯭ꯔ ꯍꯥꯏꯕꯕ
ꯀꯔꯤꯔꯣ ꯀꯊꯨꯃꯟ ꯏꯅꯤꯅꯦ ꯑꯁ ꯉꯁꯤꯁꯦ ꯅꯣꯡ ꯆꯔ
ꯆꯧꯕꯅꯦ ꯆꯕꯅꯦ
ꯑ ꯏ
ꯉꯁꯥꯏꯗꯤ ꯑꯩ ꯅꯣꯡꯉꯥꯏ ꯐꯦꯅ
ꯑ ꯍꯣ ꯅꯨꯡꯉꯥꯏꯔꯤꯅꯦꯕ
ꯎꯝ ꯑꯩꯁꯨ ꯅꯪꯅ ꯂꯩꯕ ꯃꯐꯝꯗꯣ ꯑꯩꯁꯨ
ꯍꯥꯏꯅꯤꯡꯗꯕ
ꯑꯐ
ꯌꯦꯡꯐꯝꯗꯨ ꯅꯣꯏ ꯂꯩꯇꯦ
ꯏꯗ ꯂꯩꯌꯦ
ꯑ
ꯅꯅꯥꯕ ꯐ
ꯑꯩꯗꯤ ꯑꯍꯜ ꯂꯩꯔꯗꯤ ꯇꯥꯛꯀꯤꯔꯣꯅ ꯉꯁꯤꯗꯤ ꯑꯍꯣꯏꯗ ꯑꯩꯣꯏꯗ ꯉꯁꯤꯗꯤ ꯅꯪꯒꯤꯅꯤ ꯍꯣꯔꯦꯗ ꯑꯣꯏꯁꯪꯁꯤ
ꯍ ꯇꯧꯅꯦ ꯑꯗꯨꯗ ꯉꯝꯃꯅꯤ ꯑꯩꯈꯣꯏꯒꯤ ꯃꯅꯤꯡꯗ ꯁꯝ ꯄꯨꯟꯕꯗꯣ ꯑꯗꯨꯅ
ꯅꯑꯣ ꯑꯗꯣ ꯑꯦꯔꯂꯤꯅ ꯍꯂꯅꯣ ꯋꯥ ꯑꯩꯗꯤ ꯁꯞꯄꯣꯔꯠ ꯇꯧꯕ ꯋꯥꯅꯤꯗ ꯎꯝ
ꯑꯣ ꯅꯁꯤꯟ ꯊꯤꯕ ꯉꯁꯥꯏꯗꯤ ꯕꯦꯠꯇꯤꯡ ꯇꯧꯁꯦ ꯍꯥꯏꯔꯕꯗꯨꯗꯤ
ꯂꯩꯇꯦ ꯍꯥꯏꯕꯒꯤ ꯑꯩ ꯅꯪꯕꯨ ꯁꯞꯄꯣꯔꯠ ꯇꯧꯕ ꯍꯧꯥꯎꯔꯝꯅꯦ
ꯌꯥꯔꯦ ꯌꯥ ꯂꯪꯒꯥꯥ ꯍꯦ
ꯍꯥꯏꯩꯔꯒ ꯑꯗꯣ ꯅꯪꯒꯤ ꯃꯤꯡꯁꯦ ꯀꯅꯥꯅꯤ ꯂꯤꯁ
ꯑꯗꯨꯒꯨꯝꯕ ꯍꯥꯏꯕꯤ ꯑꯗꯦ
ꯗ ꯑꯩꯗꯤ ꯑꯁ
ꯅꯪ ꯁꯣꯏ ꯁꯣꯏꯅꯤ
ꯑꯁ
ꯎ ꯅꯪꯗꯤ ꯄꯜꯣꯏꯗ ꯍꯔꯜꯅꯤ ꯄꯜ
ꯂꯣꯏ ꯄꯥꯟꯈ꯭ꯔꯦꯀꯣ
ꯍꯣꯏ
ꯏꯃꯦ ꯅ ꯅꯪ ꯈꯤꯊꯣꯛꯄꯅꯤꯅ
ꯎꯝ ꯎꯝ ꯙꯨꯔꯥꯟꯇ ꯎꯝ
ꯖꯨꯂꯥꯏꯗ ꯗꯨꯔꯥꯡ
ꯍꯪꯒꯤ
ꯑꯩ ꯇꯤꯛꯀꯦꯠ ꯌꯣꯟꯒꯗꯧꯔꯤꯅꯦ ꯑꯗꯨꯗꯤ ꯑꯩ ꯇꯤꯛꯀꯦꯠ ꯌꯣꯟꯒꯅꯤ
ꯑꯗꯨ
ꯐ ꯄꯁꯥꯈ꯭ꯔ ꯇꯟ
ꯑꯗꯨ